ꯍ ꯆ
ꯐꯂ ꯍꯜꯂꯣ ꯇꯥꯗꯕ꯭ꯔꯣ
ꯑꯣ ꯇꯥꯏꯌꯦ ꯇꯥꯏꯌꯦ ꯇꯥꯕ꯭ꯔꯣ ꯀꯗꯣ ꯃꯤꯗ
ꯑꯔꯣ ꯀꯛꯆꯦꯡ ꯆꯠꯄ ꯁꯨꯝ ꯌꯦꯡꯉꯝꯃꯤꯅꯤ
ꯦ ꯇꯌ ꯀ ꯌꯥꯜꯂꯦ ꯍꯥꯏ ꯌꯦꯡꯉꯣꯏꯗ꯭ꯔꯣ
ꯀꯥꯏꯗꯅꯣ
ꯂꯝꯗꯣꯡꯗ ꯏꯂꯥꯅ ꯌꯦꯡꯕꯗꯤ ꯂꯝꯗꯧ ꯂꯝꯄꯥꯛꯇ
ꯀꯩ ꯂꯤ
ꯀꯤꯁꯅ ꯀꯔꯒꯅꯦꯍꯃ ꯔꯦꯚꯥꯟ
ꯄꯤꯁ ꯃꯦꯀꯔꯁꯦ ꯀꯅꯥ ꯀꯅꯥ ꯑꯣꯏꯒꯦ ꯍꯧꯖꯤꯛꯁꯦ ꯀꯅꯥꯒꯤ ꯄꯥꯔꯇꯤ ꯀꯅꯥ ꯀꯅꯥ ꯌꯥꯎꯔꯤꯒꯦ
ꯌꯥ ꯑꯩꯈꯣꯏꯅꯣꯡꯉꯣꯏꯒꯤ ꯗꯤꯁꯀꯁ ꯑꯣꯏꯒꯗꯅꯤ
ꯕꯤꯁꯦꯁ ꯑꯣꯏꯒ ꯅꯨꯡꯉꯥꯏꯅꯤꯡꯉ ꯑꯗꯨꯗꯤ ꯌꯦꯡꯅꯤꯡꯉ
ꯑꯗꯨꯒ ꯇꯥꯔꯤꯛ ꯀꯨꯟꯃꯄꯜꯗꯁꯨ ꯑꯃ ꯂꯩ ꯇꯥꯏꯗ ꯋꯥꯋꯥꯡ ꯋꯥꯗ ꯑꯗꯨꯅ
ꯃ ꯀꯔꯝ ꯁꯥꯏꯗ
ꯃꯃꯥꯡ ꯌꯗ ꯏ ꯏ ꯆꯦꯄꯗꯗ ꯎ
ꯑꯣ ꯑꯗꯨꯗꯤ ꯑꯗꯨ ꯅꯨꯃꯤꯠꯇꯣ ꯑꯩ ꯂꯥꯛꯀꯦ ꯅꯣꯏꯗ ꯂꯦꯛꯑꯒ ꯌꯦꯡꯉꯁꯤ ꯆꯥꯛꯀ ꯍꯥꯞꯄꯝꯃꯨ
ꯏ ꯏ ꯉ ꯉꯅꯁꯨ ꯃꯄ ꯣ
ꯑꯥ
ꯀꯩꯅꯣ ꯇꯧꯕꯂꯦꯝ ꯑꯗꯨ ꯂꯩꯗꯤ ꯍꯥꯏ ꯎ ꯇꯦ ꯑ ꯃꯨꯁꯥꯏꯂ ꯀꯦꯖꯤ ꯑꯅꯤꯃꯨꯛꯇ ꯍꯥꯏꯌꯦ
ꯑꯅꯤꯈꯛꯇ ꯑꯩꯅꯗꯤ ꯀꯦꯖꯤ ꯃꯔꯤꯃꯨꯛ ꯇꯥꯕ ꯍꯥꯏꯈ꯭ꯔꯒ
ꯑꯣ ꯀꯦꯖꯤ ꯃꯔꯤꯃꯨꯛꯇꯤ ꯇꯥꯗꯦ ꯑꯅꯤ ꯈꯔ ꯍꯦꯜꯂꯛꯄ ꯃꯥꯜꯂꯦ ꯍꯥꯏ
ꯀꯝꯕ ꯈꯛꯇꯔꯣ
ꯑ ꯑ ꯑꯅꯤꯗ ꯑꯅꯤ ꯈꯔ ꯍꯦꯟꯕꯗꯣ ꯀꯩꯅꯣ ꯂꯩꯌꯦ ꯑꯗꯨ ꯑꯗꯨꯋꯥꯏꯒꯤꯗꯤ ꯆꯥ ꯂꯩꯉꯗ
ꯃ ꯑꯗꯨꯗꯤ ꯑꯗꯨꯗꯣ ꯈꯔ ꯑꯗꯨꯗꯣ ꯑꯅꯤꯃꯨꯛ ꯑꯣꯏꯅ ꯂꯧꯔꯒꯦ ꯍꯥꯏꯗꯤ ꯈꯔ ꯑꯆꯧꯕ ꯃꯁꯥꯒ ꯇꯥꯁꯟꯕ ꯂꯤꯕꯗꯣ ꯂꯧꯅꯤꯡꯕꯅꯤ
ꯁꯗꯁꯅ ꯐꯥꯎꯂ
ꯃꯃꯜꯗꯤ ꯀꯌꯥ ꯀꯌꯥ ꯀꯃꯥꯏꯅ ꯍꯥꯏꯒꯦ
ꯀꯦꯖꯤ ꯑꯅꯤ ꯑꯅꯤ ꯑꯅꯤꯒ ꯆꯈꯨꯝ ꯆꯁ ꯃ ꯍꯥꯏꯜ ꯇꯃꯥꯜ
ꯀꯔꯤꯌꯥ
ꯎ ꯀ ꯆ
ꯑꯅꯅꯨꯡꯍꯗꯨꯕ ꯑꯗꯨꯗꯤ ꯆꯤꯀꯟ ꯁꯦꯟꯇꯔ ꯐꯝꯕ ꯑꯗꯨ ꯌꯣꯟꯕꯗꯨꯗꯩ ꯂꯧꯕꯅ ꯐꯔꯦꯅꯦ ꯃꯣꯏꯅ ꯈꯔ ꯍꯣꯡꯒꯗ ꯌꯥꯦꯒ
ꯃꯥꯏꯅ ꯍꯥꯏ ꯏꯃꯥꯏꯅꯣ ꯏꯗꯤ ꯍꯥꯏꯗ ꯀ ꯊ ꯑꯣꯏ ꯊ ꯇꯅꯤ
ꯅꯣꯏ ꯅꯣꯡ ꯇꯥꯕ꯭ꯔꯣ
ꯍ ꯌꯦ ꯀꯗ
ꯑꯩꯈꯣꯏꯁꯨ ꯅꯣꯡꯗꯤ ꯇꯥꯗꯦ ꯇꯥꯔꯝꯗꯥꯏ ꯃꯥꯜꯂꯦ ꯌꯥꯝ ꯃꯪꯉꯦ ꯄꯥꯛꯅ ꯌꯥꯝꯅ ꯃꯥꯏꯀꯩ ꯁꯤꯟꯕ ꯊꯨꯡꯅ ꯃꯨꯁꯨꯛ ꯃꯨꯒꯩ ꯃꯝꯃꯒ ꯂꯩ
ꯑꯩꯈꯣꯏ ꯇꯥꯏꯇ ꯑꯗꯨ ꯍꯃꯥ ꯐꯥꯏꯕ ꯑꯗꯨꯩꯅ ꯇꯧꯕ ꯄꯣꯠꯀꯥꯁ ꯄꯗꯣ
ꯀꯔꯤ ꯍꯥꯏꯅꯣ ꯌꯥꯝ ꯇꯞꯅ ꯇꯥꯏ ꯈꯤꯇꯪ ꯀꯩꯅ ꯉꯥꯛꯑꯣ
ꯇꯨꯡ ꯇꯥ ꯌꯥꯝ ꯊꯣꯛꯑꯦ ꯍꯥꯏꯕ ꯁꯥ ꯀꯅ ꯁꯂꯛꯅꯔꯛꯄꯁꯦ
ꯑꯥ
ꯏꯒꯤ ꯃꯟꯖꯗꯗ ꯀꯂꯗꯅꯤ ꯌꯥꯥꯛ ꯀꯁ ꯆ ꯇꯔꯤ ꯅꯌꯥ ꯀꯥ ꯂ ꯆ
ꯦꯛꯈꯖꯤ ꯅꯨꯡꯁꯥ ꯁꯥꯒꯠꯂꯛꯄꯅꯤꯅꯅꯦ ꯃꯣꯏꯁꯨ ꯀꯩꯅꯣꯗ ꯃꯌꯨꯝꯗ ꯂꯩꯕ ꯉꯝꯃꯛꯇ꯭ꯔꯕ ꯖꯥꯠꯅꯤ ꯑꯩꯈꯣꯏ ꯁꯨꯃꯥꯏꯅ ꯈꯔ ꯆꯠꯊꯣꯛ ꯈꯣꯊꯣꯛ ꯇꯧꯗ꯭ꯔꯗꯤ
ꯃꯟꯁꯤꯄ ꯂꯅꯤ
ꯑꯏꯤꯡꯕ ꯊꯤꯔꯛꯄ ꯃꯣꯏꯁꯨ
ꯊꯦꯡꯅ ꯂ ꯂꯩꯅꯦꯍꯌꯦ ꯑꯗꯨꯒ
ꯀꯨꯃꯥꯏꯅ ꯇꯧꯒꯦ ꯀꯔꯝꯕ ꯃꯈꯜꯒꯤꯅꯣ ꯍꯤꯡꯒꯣꯜ ꯀꯣꯏꯕꯤꯔꯣ
ꯇꯝꯕꯂꯗꯤ ꯍꯥꯏꯗ ꯃꯥꯗ ꯑꯩꯁ ꯏꯛꯇꯔꯥꯛꯅꯤ ꯏꯅ ꯐ ꯑꯩꯒꯤ ꯀ꯭ꯂꯒ ꯆꯤꯛ ꯌꯦꯦꯃ ꯌꯥ
ꯑꯩꯗꯤ ꯅꯣꯏ ꯑꯗꯨ ꯅꯣꯡ ꯃꯈꯣꯟꯕꯨ ꯇꯥꯏꯅꯦ ꯎꯝ
ꯑꯩꯈꯣꯏꯅ ꯐꯅ ꯊꯕꯩ ꯑꯣꯅ
ꯅꯣꯡꯁꯦ
ꯇꯗꯤꯌꯦꯦ ꯏꯁꯤꯡ ꯃꯥꯏꯁꯤꯡ ꯈꯔ ꯂꯧꯕꯨꯛ ꯂꯕꯨꯛ ꯆꯠꯄꯗꯤ ꯂꯩꯔꯅꯤ ꯈꯔ ꯅꯨꯡꯉꯥꯏꯔꯅꯤ ꯀ ꯂꯩꯅꯤ ꯎꯂꯨꯒ ꯏꯁꯤꯡ ꯏꯥꯏꯁꯤꯡ ꯈꯗꯤ ꯇꯥꯕꯨ ꯇꯥꯗꯦ ꯍꯥꯏꯔꯝꯅꯤꯅꯤ ꯔꯣꯇꯤꯁꯨ ꯇꯥꯡ ꯊꯥꯔꯛꯇ꯭ꯔꯦ ꯉꯁꯤꯁꯦ ꯈꯣꯏ ꯀꯥꯗꯕ ꯑꯣꯈꯣꯏ ꯁꯤꯂꯣꯡꯁꯦ
ꯐꯤꯁꯨ ꯌꯥꯎꯗ꯭ꯔꯦ ꯐꯤ ꯁꯨꯒꯦ ꯇꯧꯕꯅꯦ ꯁꯨꯅꯤꯡꯉꯥꯏꯒ ꯂꯩ ꯌꯥꯎꯗ꯭ꯔꯦ
ꯑꯣꯏ ꯁꯥꯏ
ꯃꯤꯒꯤꯗꯤꯅꯦ ꯇꯨꯔꯦꯟ ꯂꯩꯕꯔꯣꯝꯒꯗꯤ ꯌꯥꯝ ꯅꯨꯡꯉꯥꯏꯌꯦ ꯇꯨꯔꯦꯟꯗ ꯀꯨꯝꯃ ꯀꯨꯝꯃꯒ ꯐꯤꯁꯤ ꯄꯨꯔꯒ ꯖꯞ ꯖꯞ ꯊꯥꯗꯣꯛꯄ
ꯃ ꯃꯅꯥꯒꯥꯏ ꯐꯖꯁꯨ ꯃꯥꯏ ꯑꯣꯝꯆꯥꯛꯅꯩ
ꯑꯥꯅꯤꯁꯤ ꯖꯝ ꯍꯩꯊꯈ꯭ꯔꯗꯤ
ꯆꯤꯟꯗ ꯆꯥꯔꯒꯤ ꯅꯨꯡꯁꯤꯗꯦ
ꯅꯨꯡꯁꯥ ꯁꯥꯔꯕꯝꯅꯤ ꯍꯧꯖꯤꯛꯁꯦ ꯅꯨꯡꯁꯥꯁꯦ ꯌꯥꯝ ꯂꯋꯥꯏ ꯂꯨꯇꯣꯟꯗ ꯁꯥꯟꯅꯔꯦ ꯑꯩꯅ ꯑꯥꯏꯁ ꯀ꯭ꯔꯤꯝ ꯆꯥꯥꯁꯟꯕꯅꯤ ꯑꯗꯒꯤ ꯑꯌꯪꯕ ꯏꯁꯤꯡ ꯊꯛꯆꯟꯕ ꯀꯩꯒꯅꯦ ꯑꯉꯥꯡꯈꯩꯁꯨꯅꯦ ꯆꯥꯒꯦ ꯊꯛꯀꯦꯒ ꯇꯧꯅꯗꯅ ꯑꯗꯨꯝ ꯃꯣꯏ ꯎꯝ
ꯉ ꯁꯪꯗꯁꯦ ꯉꯥꯁꯦ ꯌꯥꯝ ꯂꯋꯥꯏ ꯂꯩ
ꯊꯕꯛ ꯏꯟꯈꯥꯡꯒꯟꯈꯠꯅꯔꯛꯑꯝꯅꯤ ꯃꯦꯆꯤꯟꯁꯨ ꯀꯟꯅ ꯉꯟꯈꯠꯅꯔꯛꯑꯦ ꯍꯧꯖꯤꯛꯁꯦ ꯏꯪꯕ ꯆꯤꯛꯄ ꯁꯥꯟꯇꯤ ꯍꯥꯏꯕ ꯃꯐꯝꯗꯨꯣ ꯂꯩꯁꯤꯜꯂꯛꯇꯔꯦ ꯆꯤꯡꯅꯨꯡ ꯃꯥꯅꯨꯡꯗ ꯆꯠꯄꯔ
ꯇꯥꯕ ꯎꯝ ꯑꯗꯨꯅꯦ ꯅꯨꯡꯁꯥꯁꯦ ꯅꯣꯡꯁ ꯆꯪꯗ꯭ꯔꯥ ꯉꯪꯗ꯭ꯔꯥꯒ ꯍꯥꯏꯊꯔꯛꯑꯗꯤꯀꯣ
ꯎꯝ ꯅꯣꯡꯒꯤꯐꯝꯝꯝ ꯍꯩꯊꯔꯛꯑꯅꯤ ꯉꯥꯏꯍꯥꯛ ꯂꯩꯔꯗꯤ
ꯌꯥ
ꯐꯦ ꯐꯅꯤ
ꯑꯩꯅ ꯅꯍꯥꯟ ꯀꯩꯅꯣꯒꯤ ꯋꯥꯇꯔ ꯄꯥꯔꯛꯁꯦ ꯄꯩꯗꯣ ꯋꯥꯇꯔ ꯄꯥꯔꯁꯨꯄꯩꯗꯣ ꯄꯨꯨꯗꯣꯛꯄꯅꯦꯕ ꯑꯉꯥꯡꯈꯩꯗ ꯎꯝ ꯆꯠꯁꯦ ꯅꯣꯡꯕꯥꯜ ꯅꯨꯃꯤꯠꯇ ꯍꯥꯏꯔꯛꯏꯦ
ꯎ ꯑꯁꯅꯨ ꯁꯥꯒꯁ ꯑꯗꯨꯅꯦ ꯊꯕꯛꯁꯦ ꯌꯥꯝ ꯀꯟꯈꯠꯅꯔꯕ ꯃꯦꯆꯤꯟ ꯑꯃꯨꯛ ꯉꯟꯈꯠꯂꯛꯑꯦ
ꯑ
ꯏꯪꯕ ꯆꯤꯛꯄ ꯁꯥꯟꯇꯤ ꯃꯐꯝ ꯍꯥꯏꯕꯗꯣ ꯂꯩꯁꯜꯂꯛꯇ꯭ꯔꯦ ꯑꯆꯤꯛꯄ ꯆꯤꯡꯌꯥ ꯇꯝꯌꯥ ꯀꯩꯅꯣꯗ ꯅꯠꯇꯅ ꯆꯤꯡꯌꯥ ꯇꯝꯌꯥꯗꯨꯁꯨ
ꯅꯤ
ꯎ ꯇꯤꯟ ꯀꯥꯡ ꯑꯃꯨꯛ ꯊꯣꯛꯂꯛꯇꯣꯏꯅꯤꯗꯣ
ꯃꯥ
ꯄꯣꯊꯥꯐꯝ ꯑꯃ ꯑꯃ ꯈꯪꯕ ꯆꯥꯅꯗꯦꯗ
ꯑ ꯂꯩꯇ꯭ꯔꯦ ꯍꯥꯏꯕ ꯖꯒꯥꯁꯦꯀꯣ ꯑꯗꯨ
ꯅꯣꯏꯒꯤ ꯀꯩꯅꯣꯣꯔꯣꯝꯗ ꯒꯥꯔꯗꯦꯟ ꯅꯨꯡꯗꯦꯟꯒ ꯂꯩꯇ꯭ꯔꯣ ꯈꯔ ꯑꯅꯛꯄ ꯂꯄꯗ
ꯏꯂꯩꯇꯦ ꯃꯣꯏꯒꯤ ꯀꯩꯅꯣ ꯑꯩꯈꯣꯏ ꯁꯤꯒꯤ ꯃꯅꯥ ꯑꯃ ꯕꯥꯔꯗꯦ ꯃꯤꯅ ꯆꯉꯥꯏ ꯀꯩ ꯍꯥꯏꯅꯤꯒꯤ ꯐꯣꯇꯣ ꯁꯨꯠ ꯇꯧꯕꯐꯝꯗꯨꯒ ꯍꯥꯏꯇꯥꯔꯦ ꯕꯤꯦ ꯄꯥꯇꯤꯗ ꯍꯥ ꯑꯣ ꯑꯗꯨ ꯑꯗꯨꯝ ꯂꯥꯛꯅꯩ ꯆꯪꯅꯔꯦ ꯃꯥ
ꯇꯤꯛꯀꯦꯠꯀꯗꯤ ꯀꯌꯥ ꯂꯧꯒꯦ
ꯎꯝ ꯑꯗꯨꯝ ꯀꯩꯁꯨ ꯑꯗꯨꯝ ꯃꯌꯥꯝ ꯃꯖ ꯍꯨꯝꯂ ꯑꯗꯨ ꯅ ꯍ ꯇꯊ ꯏꯗꯤ ꯁꯅꯥꯅ ꯎ
ꯅꯣꯡꯃ ꯆꯠꯂꯨ ꯌꯥꯏ ꯑꯗꯨꯗꯤ ꯑꯩꯈꯣꯏ ꯂꯥꯛꯄ ꯀꯥꯟꯗ ꯆꯪꯉꯨꯁꯦ
ꯖꯅꯜ
ꯈꯤꯇꯪ ꯏꯪꯕ ꯃꯐꯝ ꯑꯝꯇ ꯄꯥꯝꯃꯦ ꯑꯗꯣ ꯍꯧꯖꯤꯛꯁꯦ ꯍꯣꯏ ꯍꯣꯏ
ꯇꯣ ꯊꯀ ꯔꯣ ꯍꯦꯟ ꯄꯦꯟ ꯇꯧꯔꯕꯤ ꯌꯥꯝ ꯈ